ꯎꯝ ꯍꯜꯂꯣ ꯑ ꯑꯗꯨꯝ ꯐꯝꯂ ꯂꯩꯗ ꯅꯪꯗꯤ
ꯑꯩꯁꯨ ꯑꯗꯨꯝ ꯐꯝꯔꯒ ꯂꯩꯌꯦ
ꯁꯥ
ꯀꯩꯅꯣ ꯆꯥꯔꯕꯣ ꯅꯨꯡꯊꯤꯟꯒꯤ ꯆꯥꯕ ꯌꯥꯕ ꯆꯥꯔꯕ
ꯑ ꯍꯣꯏ ꯍꯣꯏ ꯆꯥꯕ ꯌꯥꯕ ꯀꯔꯤ ꯀꯔꯤꯔꯥ ꯈꯔꯗꯤ ꯆꯥꯈꯔꯝꯅꯦ
ꯄꯨꯛꯇꯤ ꯊꯟꯈ꯭ꯔꯦꯀꯣ
ꯍꯣꯏ ꯊꯟꯈꯔꯦ ꯍꯥꯏꯕ ꯇꯥꯔꯦꯅꯦ ꯈꯔ ꯆꯥꯔꯅꯤꯅꯦ
ꯅꯪ ꯄꯠꯊꯟꯗ꯭ꯔꯗꯤ ꯑꯩ ꯄꯥꯈꯠ ꯋꯥꯈꯟ ꯋꯥꯏꯑꯦꯕ ꯅꯪ ꯅꯥꯔꯗꯤ ꯌꯥꯔꯦꯕ
ꯅꯠꯇꯔꯣ
ꯃꯥꯅꯦ ꯃꯥꯅꯦ
ꯑꯥ ꯑꯗꯨꯒꯤꯅꯦ ꯐꯖꯅ ꯆꯥꯎꯋꯣ ꯃꯇꯝꯗ ꯆꯥꯛ ꯌꯦꯟꯁꯥꯡ ꯆꯥꯛ ꯆꯥꯑꯣ ꯇꯨꯝꯕꯁꯨ ꯃꯇꯝꯗ ꯇꯨꯝꯃꯣ
ꯎꯝ ꯅꯪꯗꯤ ꯍꯣꯏ ꯍꯣꯏ ꯅꯪꯗꯤ ꯅꯨꯡꯊꯤꯟꯒꯤ ꯆꯥꯔꯕꯣ ꯅꯪꯗꯤ
ꯑꯧ ꯆꯥꯔꯦ ꯑꯩꯁꯨ
ꯍꯩꯍꯥ
ꯑꯗꯣ ꯀꯩꯗꯣ ꯍꯣꯏ ꯅꯨꯡꯉꯥꯏꯔꯤꯌꯦ
ꯎꯝ
ꯎꯝ ꯅꯨꯡꯉꯥꯏꯇꯦꯗ ꯐꯥꯒꯤ ꯇꯧꯕꯅꯦ
ꯀꯦ
ꯃꯔꯝ ꯃꯔꯝ ꯃꯔꯝ ꯍꯥꯏꯕꯤꯒꯦꯔꯣ
ꯍꯣꯏ ꯍꯣꯏ
ꯅꯪ ꯀꯣꯜ ꯇꯧꯔꯛꯇꯕꯒꯤ
ꯅꯪꯗꯤ ꯅꯨꯡꯉꯥꯏꯔꯝꯅꯤꯅꯦ ꯀꯣ
ꯍꯣꯏ ꯍꯣꯏ ꯌꯥꯝ ꯌꯥꯝ ꯅꯨꯡꯉꯥꯏ ꯍꯣꯏ
ꯑ ꯑꯗꯨꯗꯤ ꯑꯗꯨꯗꯤ ꯑꯩ ꯑꯩꯒ ꯀꯩꯅꯣꯗꯣ ꯎ ꯄꯥꯎ ꯐꯥꯎꯅꯔꯗꯤ ꯅꯥꯡꯁꯦ ꯋꯥꯏ ꯌꯥꯝ ꯆꯤꯜꯂꯤ ꯍꯥꯏꯕꯗꯨꯅꯦꯕ
ꯍꯣꯏ ꯍꯣꯏ ꯍꯣꯢ
ꯑꯦ ꯑꯁꯦꯡꯕꯔꯣ ꯍꯣꯏ ꯍꯣꯏ ꯍꯥꯏꯌꯨ ꯍꯥꯏꯌꯨ ꯁꯥꯢꯑ ꯌꯦꯡꯉꯣ
ꯍꯥ ꯁꯦ ꯁꯦ ꯀꯅꯥꯗꯦ ꯋꯥꯔꯤ ꯐꯖꯕ ꯃꯥ ꯂꯤꯔꯣ
ꯑꯣꯔꯤ ꯂꯤꯔꯤꯗꯨꯗꯤ
ꯑꯩ ꯑꯩ ꯇꯨꯝꯊꯣꯛꯀꯦ
ꯑꯦ ꯅꯪ ꯅꯪ ꯇꯨꯃꯤꯟ ꯂꯩꯒꯦ ꯍꯥꯏꯔꯣ
ꯅꯠꯇꯦ ꯅꯠꯇꯦ ꯅꯪ ꯋꯥꯔꯤ ꯂꯤꯌꯣ ꯑꯩ ꯇꯨꯝꯊꯣꯛꯀꯦꯕ
ꯍꯣꯏ ꯍꯣꯏ ꯅꯪ ꯇꯣꯡꯍꯟꯒꯦ ꯀꯔꯝꯕ ꯋꯥꯔꯤꯅꯣ ꯑꯄꯥꯝꯕꯗꯣ ꯍꯥꯏꯔꯛꯑꯣ
ꯑ ꯈꯪꯗꯦ ꯅꯣꯏꯒꯤ ꯀꯩꯅꯣꯒꯤ ꯋꯥꯔꯤꯁꯨ ꯌꯥꯏ ꯐꯨꯡꯒꯥ ꯋꯥꯔꯤꯁꯨ ꯌꯥꯏ
ꯀꯔꯤꯒꯤ
ꯅꯣꯏꯒꯤ ꯐꯨꯡꯒꯥ ꯋꯥꯔꯤ ꯅꯠꯇ꯭ꯔꯒ ꯅꯍꯥꯟꯒꯤ ꯋꯥꯔꯤꯁꯨ ꯌꯥꯏ ꯑꯗꯨꯝ ꯁꯨꯃꯥꯏꯅ
ꯑꯗꯨꯗꯤ ꯈꯪꯗꯦꯍꯦ
ꯎꯝ
ꯅꯪ ꯑꯣꯏꯅ ꯂꯤꯔꯥꯑꯣ ꯑꯣꯏꯇꯥꯒꯦ ꯑꯗꯨꯗꯤ
ꯍꯣꯏ ꯍꯣꯏ ꯍꯣꯏ ꯑꯦ ꯑꯩꯅ ꯍꯥꯏ ꯑꯩꯅ ꯑꯩꯅ ꯍꯪꯕ ꯍꯥꯟꯅꯤꯅꯦ ꯑꯗꯨ
ꯑꯗꯨ ꯅꯍꯣꯏ ꯍꯥꯏꯌꯨ ꯑꯗꯨꯗꯤ ꯍꯧꯖꯤꯛ
ꯑꯗꯨ ꯅꯨꯄꯤ ꯐꯥꯔꯁ ꯂꯦꯗꯤꯁ ꯐꯥꯔꯁ ꯍꯥꯏꯕꯁꯨ ꯂꯩꯌꯦꯅ
ꯑꯗꯨꯒꯤ ꯍꯧꯖꯤꯛ ꯍꯧꯖꯤꯛꯀꯤ ꯃꯇꯝꯕꯨ ꯑꯗꯨ ꯆꯠꯅꯗ꯭ꯔꯦ
ꯆꯠꯅꯩ ꯆꯠꯅꯩ ꯆꯠꯅꯩ ꯐꯖꯅ ꯍꯟꯗꯛ ꯎꯝ ꯆꯠꯅꯩ ꯆꯠꯅꯩ ꯍꯥꯟꯅꯗꯤ ꯅꯨꯄꯥꯅ ꯅꯨꯄꯤꯕꯨ ꯌꯦꯡꯕꯤꯕꯅꯦ ꯍꯟꯗꯛꯇꯤ ꯅꯨꯄꯤꯅ ꯅꯨꯄꯥꯕꯨ ꯌꯦꯡꯕ ꯍꯧꯔꯒꯅꯤ
ꯑꯌꯥ ꯑꯌꯥ ꯑꯌꯥ ꯅꯪꯉꯣꯟꯗ ꯀꯅꯥ ꯀꯔꯝꯕ ꯅꯨꯄꯤꯅ ꯌꯦꯡꯒ꯭ꯔꯒꯦ ꯌꯥꯝ ꯌꯦꯡꯉꯨꯕ ꯅꯪ ꯅꯪꯉꯣꯟꯗ ꯅꯨꯄꯤ ꯌꯥꯝ ꯌꯦꯡꯕ꯭ꯔꯕ ꯑꯦ ꯑꯦ ꯑꯦ ꯅꯪꯒꯤꯁꯦ ꯅꯪ ꯅꯉꯣꯟꯗ ꯇꯣꯏꯅ ꯊꯣꯛꯄ ꯃꯥꯜꯂꯦꯀꯣ
ꯍꯥꯏ ꯑꯁ ꯁꯛꯇꯨꯗꯤ ꯍꯣꯏ ꯑꯗꯨꯝ ꯕꯥꯏꯕꯜꯗ ꯏꯕꯅꯦ ꯃꯇꯨꯡꯏꯟꯅꯗꯤ ꯁꯛꯇꯤ ꯐꯖꯅ ꯁꯦꯝꯕꯤꯔꯝꯃꯦ ꯍꯥꯏꯕ ꯋꯥꯅꯤ ꯁꯛꯇꯗꯤ ꯐꯖꯕꯗꯤ ꯌꯥꯎꯗꯤ ꯌꯧꯗ꯭ꯔꯦ ꯅꯨꯄꯤꯅ ꯄꯥꯝꯕꯗꯤ ꯌꯧꯗ꯭ꯔꯦ
ꯅꯪꯒꯤ ꯋꯥꯍꯩꯁꯤꯗꯤ ꯌꯥꯏꯍꯦ
ꯌꯥꯏ ꯌꯥꯏ
ꯅꯪ ꯑꯩ ꯗ꯭ꯔꯃꯥ ꯗ꯭ꯔꯃꯥ ꯗ꯭ꯔꯃꯥ ꯑꯃ ꯌꯦꯡꯕꯗꯣ ꯑꯗꯨꯒꯤ ꯋꯥꯔꯤ ꯂꯤꯕꯤꯌꯦꯀꯣ
ꯌꯥꯏ ꯌꯥꯏ ꯂꯤꯔꯣ ꯂꯤꯔꯣ ꯁꯦ ꯅ
ꯀꯣꯔꯦꯌꯟꯒꯤꯗꯤꯕꯀꯣ
ꯀꯣꯔꯤꯌꯥꯟꯒꯤ
ꯑꯥꯎ
ꯎꯝ ꯁꯠ ꯁꯠ ꯂꯤꯔꯣ
ꯅꯨꯄꯤ ꯅꯨꯄꯤꯒꯅꯦ ꯅꯨꯄꯥꯗꯣ
ꯎꯝ
ꯍꯥꯏ ꯁ꯭ꯀꯨꯜꯗꯒꯤ ꯊꯦꯡꯅꯕ
ꯑꯆꯥꯥ
ꯑꯗꯨ ꯅꯨꯄꯤꯗꯤ ꯆꯍꯤ ꯑꯍꯨꯝꯒꯤ ꯃꯃꯥꯡꯗ ꯅꯨꯡꯁꯤ ꯍꯥꯏꯗꯤ ꯄꯥꯝꯕ ꯍꯧꯈ꯭ꯔꯦꯕꯀꯣ ꯅꯨꯄꯥ ꯍꯥꯏꯗꯣꯛꯇꯕ
ꯑꯠꯆꯥ ꯆꯥ ꯆꯥ
ꯑꯗꯨꯒ ꯅꯨꯄꯥ ꯅꯨꯄꯥꯅꯗꯤ ꯈꯪꯕꯤꯗꯕ ꯑꯗꯨ ꯑꯗꯨ ꯃꯇꯝꯗ ꯑꯗꯨꯒ ꯅꯨꯄꯥꯁꯤ ꯏꯅꯥꯛ ꯌꯥꯝ ꯈꯨꯜꯂꯦꯕꯀꯣ ꯅꯨꯄꯤ ꯗꯤ ꯃꯃꯥ ꯃꯄꯥ ꯂꯩꯇ꯭ꯔꯦꯕ
ꯍꯣꯏ
ꯃꯕꯣꯛꯀ ꯂꯩꯕ ꯃꯥꯅ ꯑꯗꯨꯒ ꯅꯨꯄꯤꯒꯤ ꯃꯄꯥ ꯁꯤꯈ꯭ꯔꯦꯕꯀꯣ
ꯎꯝ
ꯃꯥꯒꯤ ꯃꯃꯥꯁꯦ ꯑ ꯍꯦꯔꯣ ꯍꯦꯔꯣꯒꯤ ꯃꯄꯥꯒ ꯂꯨꯍꯣꯡꯕ ꯈꯪꯕ꯭ꯔꯥ ꯅꯨꯡꯁꯤꯅꯕ ꯅꯪ ꯑꯗꯨꯏ ꯋꯥꯔꯤ ꯑꯗꯨꯒꯤ ꯗ꯭ꯔꯃꯥ ꯌꯦꯡꯉꯕ꯭ꯔꯥ ꯍꯥꯏꯕꯅꯤꯗ
ꯈꯪꯗꯦꯍꯦ ꯑꯩꯗꯤ
ꯈꯪꯗꯦꯀꯣ ꯈꯪꯗ꯭ꯔꯗꯤ ꯑꯩꯗꯤ ꯕꯤꯒꯦ ꯍꯥꯏꯕꯅꯤ ꯅꯪ ꯈꯪꯉꯗꯤ ꯑꯩ ꯏꯟꯇ꯭ꯔꯦꯁ ꯂꯩꯇꯦꯕ ꯑꯗꯨꯂ ꯑꯗꯨꯒ ꯎꯝ ꯅꯨꯄꯤꯁꯦ ꯑꯍꯥꯟꯕꯗ ꯑ ꯅꯨꯄꯥꯁꯦ ꯄꯥꯝꯗꯤ ꯄꯥꯝꯃꯦꯕꯀꯣ ꯍꯥꯏꯗꯣꯛꯇꯕ ꯑꯗꯨꯒ ꯅꯣꯡꯃ ꯃꯣꯏ ꯄꯦꯔꯦꯟꯁ ꯃꯤꯇꯤꯡꯂ ꯀꯩꯅꯣ ꯇꯧꯕ ꯅꯨꯃꯤꯠꯇ ꯃꯃꯥꯗꯣ ꯎꯕ ꯃꯥꯅ
ꯎꯝ
ꯑꯗꯨ ꯃꯃꯥ ꯎꯕꯗ ꯅꯠꯇꯦ ꯁ꯭ꯀꯨꯜꯗ ꯅꯠꯇꯦ ꯂꯝꯕꯤꯗ ꯊꯦꯡꯅꯕꯅꯦ ꯅꯨꯄꯥ ꯍꯦꯔꯣꯒ ꯑꯗꯨ ꯍꯦꯔꯣꯏꯟꯒꯤ ꯃꯃꯥ ꯋꯥꯔꯤ ꯁꯥꯟꯅꯕ ꯀꯥꯟ ꯅꯨꯄꯤꯅ ꯎꯈ꯭ꯔꯦꯕꯀꯣ
ꯎꯝ
ꯑꯗꯨꯒꯤ ꯃꯥꯁꯦ ꯑꯗꯨ ꯎꯝ ꯃꯃꯥꯕꯨ ꯀꯩꯅꯣ ꯀ꯭ꯂꯣ ꯑ ꯃꯃꯥꯕꯨ ꯊꯦꯡꯅꯅꯤꯡꯕꯒꯤ ꯅꯨꯄꯥꯗ ꯄꯥꯝꯕ ꯁꯥꯕꯅꯦꯕ ꯑꯃꯨꯛ ꯄꯥꯝꯗꯤ ꯄꯥꯝꯕ ꯀꯣ ꯑꯗꯨ ꯑꯗꯨ ꯃꯇꯝꯗꯤ ꯄꯥꯝꯕ ꯁꯥꯥꯕ ꯑꯗꯨꯗꯩ ꯅꯨꯄꯥꯗꯤ ꯑꯁꯦꯡꯕ ꯄꯥꯝꯕꯩ ꯄꯥꯝꯈ꯭ꯔꯦꯕꯀꯣ
ꯍꯣꯏ ꯍꯣꯏ
ꯅꯪꯁꯦ ꯕꯣꯔꯤꯡ ꯆꯨꯕ ꯃꯥꯜꯂꯦ ꯑꯩ ꯇꯣꯛꯑꯒꯦꯗ
ꯍꯥꯏꯌꯣ ꯇꯥ ꯐꯖꯅ ꯇꯥꯔꯤꯌꯦ ꯀꯩꯅꯣ
ꯑꯩ ꯑꯗꯨꯗꯤ ꯈꯪꯗ꯭ꯔꯦ
ꯎꯝ ꯑꯦꯔꯥ ꯋꯥꯔꯤ ꯋꯥꯔꯤ ꯂꯤꯕꯗꯨ ꯂꯣꯏꯁꯤꯜꯂꯨꯗ ꯅꯨꯡꯉꯥꯏꯇꯦꯗ
ꯑꯩꯒꯤꯗꯀꯣ ꯑꯩ ꯍꯧꯖꯤꯛ ꯗ꯭ꯔꯃꯥ ꯀꯟꯅ ꯌꯦꯡꯂꯤꯌꯦ ꯑꯗꯨꯒꯤ ꯑꯗꯨ ꯑꯗꯨꯐꯥꯎ ꯌꯧꯈ꯭ꯔꯦ ꯑꯗꯨꯗꯒꯤ ꯈꯪꯗ꯭ꯔꯦ
ꯑꯩꯍꯦ ꯑꯗꯨꯗꯤ ꯑꯃꯨꯛꯀ ꯍꯣꯔꯦꯟ ꯍꯦꯡꯉꯒ ꯇꯪꯈꯥꯏ ꯑꯃ ꯂꯤꯕꯤꯕ ꯌꯥꯏꯅꯀꯣ
ꯑꯧ ꯍꯣꯏ ꯂꯤꯕꯤꯒꯦ ꯅꯪꯅꯕꯨ ꯇꯥꯅꯤꯡꯉꯗꯤ ꯂꯤꯕꯤꯒꯦꯅꯦ
ꯌꯥꯏꯅꯦ ꯌꯥꯏꯅꯦ ꯂꯤꯔꯛꯎꯅꯦ ꯑꯩꯈꯣꯏꯗꯤ
ꯍꯣꯏ ꯍꯣꯏ ꯉꯥꯏꯕ ꯇꯥꯕꯅꯦ ꯇꯥꯅꯤꯡꯉꯤꯗꯤꯀꯣ
ꯍꯣꯏ ꯍꯣꯏ ꯋꯥꯔꯤꯗꯨ ꯏꯝꯕꯥꯅꯤꯒꯤ ꯑꯗꯨꯝ ꯃꯅꯥꯒꯦ ꯇꯧꯋꯦꯅꯦ ꯑꯗꯨꯗꯤ
ꯍꯣꯏ ꯏꯕꯟꯅꯤ ꯅꯍꯥꯟ ꯍꯥꯏ ꯁ꯭ꯀꯨꯜ ꯊꯦꯡꯅꯕꯗꯀꯣ ꯅꯪ ꯌꯥꯝ ꯄꯣꯡꯕ ꯀꯥꯟꯗ ꯅꯪꯅ ꯌꯥꯝ ꯄꯣꯡꯕ ꯑꯩꯅ ꯅꯪꯕꯨ ꯄꯝꯕ ꯀꯥꯟꯗ
ꯍꯣꯏ ꯍꯣꯏ ꯆꯨꯝꯃꯦ ꯑꯗꯨ ꯃꯇꯝꯗꯨ ꯑꯩꯗꯣ ꯑꯍꯥ ꯑ ꯀꯩꯅꯣ ꯑ ꯃꯌꯥꯡ ꯅꯨꯄꯤ ꯑꯃ ꯅꯨꯡꯁꯤꯔꯝꯕ
ꯑꯣ
ꯑꯗꯨꯒꯤ ꯐ
ꯑꯁ ꯑꯁꯦꯡꯕꯔꯥ
ꯑꯗꯨꯒꯤ ꯅꯪꯗꯤ ꯍꯥꯏꯁꯨ ꯍꯥꯏꯔꯛꯇꯦ ꯀꯔꯤꯁꯨ ꯍꯥꯏꯗꯕꯤꯒꯦ ꯑꯩ ꯀꯔꯤ ꯈꯪꯂꯨꯅꯤꯗꯣ
ꯅꯪꯗꯤ ꯌꯥꯝ ꯄꯣꯡꯉ ꯀꯃꯥꯏ ꯈꯪꯅꯤ
ꯎꯝ
ꯑꯩꯅ ꯅꯪꯕꯨ ꯌꯦꯡꯕꯁꯨ ꯅ ꯑꯩ ꯅꯪꯕꯨ ꯂꯣꯟꯅ ꯂꯣꯟꯅ ꯌꯦꯡꯕꯤꯕꯁꯨ ꯅꯪꯗꯤ ꯈꯪꯕꯤꯗꯦ
ꯈꯪꯗ꯭ꯔꯦ ꯈꯪꯗ꯭ꯔꯦ ꯎꯍꯧꯗꯦ ꯄꯣꯡꯕ ꯍꯥꯏꯁꯤꯔꯥ ꯅꯠꯇ꯭ꯔꯒ ꯊꯕꯛ ꯆꯤꯟꯕ ꯍꯥꯏꯁꯤꯔꯥ
ꯑꯦ ꯁ꯭ꯀꯨꯜꯗꯕꯨ ꯊꯕꯛ ꯀꯔꯤ ꯊꯕꯛ ꯆꯤꯟꯅꯤꯡꯉꯥꯏ ꯂꯩꯕ꯭ꯔꯥ
ꯀꯦꯞꯇꯦꯟ ꯄꯨꯕꯅꯤꯅꯦ ꯊꯕꯛ ꯆꯤꯜꯂꯦꯅꯦ
ꯑꯦ ꯑꯦ
ꯀꯦꯞꯇꯦꯟ ꯄꯨꯝꯅꯤꯅꯥ ꯊꯕꯛꯇꯨ ꯆꯦꯟꯊꯣꯛ ꯆꯦꯟꯁꯤꯟ
ꯀꯟꯗ ꯅꯪ ꯊꯕꯛ ꯑꯇꯣꯞꯄꯥ ꯇꯧꯕ꯭ꯔꯅꯦ ꯀ꯭ꯂꯥꯁ ꯂꯧꯕꯀꯥꯟꯗ ꯅꯪ ꯑꯩꯒꯤ ꯃꯥꯡꯗ ꯐꯝꯃꯦꯗꯅ
ꯍꯣꯏ ꯍꯣꯏ
ꯑꯗꯣ ꯑꯩꯗꯤ ꯅꯪꯕꯨ ꯑꯗꯨꯝ ꯌꯦꯡꯉꯁꯨ ꯅꯪꯗꯤ ꯌꯦꯡꯁꯨ ꯌꯦꯡꯕꯤꯗꯦ ꯅꯣꯡꯃ ꯅꯣꯡꯃ ꯅꯣꯡꯃ ꯅꯪꯏꯟ ꯀꯩꯅꯣ ꯎꯝ ꯑꯈꯣꯏ ꯅꯣꯏ ꯁꯅꯥꯕ ꯀꯥꯟꯗ ꯅꯪꯒꯤ ꯈꯣꯡ ꯁꯣꯛꯄꯗ ꯑꯩ ꯏꯁꯤꯡ ꯄꯨꯔꯛꯄꯗꯣ ꯈꯪꯕ꯭ꯔꯣ
ꯑ ꯑꯠꯆꯥ ꯑꯠꯆꯥ ꯑꯗꯨꯔꯣ
ꯑꯥꯎ ꯑꯗꯨ ꯑꯗꯨꯐꯣ ꯅꯪꯗꯤ ꯌꯦꯡꯁꯨ ꯌꯦꯡꯕꯤꯗꯦ
ꯑꯈꯣꯏꯒꯤ ꯚꯥꯏꯁ ꯀꯦꯞꯇꯦꯟ ꯑꯣꯏꯕ꯭ꯔꯥꯅ ꯈꯟꯈ꯭ꯔꯕ ꯑꯩꯗꯤ
ꯑꯦ ꯑꯦ ꯑꯦ ꯄꯣꯡꯃꯟꯕꯒꯤꯅꯦ ꯑꯗꯨꯗꯤ ꯅꯪ ꯄꯣꯡꯃꯟꯕꯒꯤ ꯅꯪꯕꯨ ꯃꯇꯦꯡ ꯄꯥꯡꯕ ꯃꯤꯕꯨꯁꯨ ꯈꯪꯕꯤꯗ꯭ꯔꯦꯕ
ꯎꯝ ꯑꯗꯨ ꯍꯧꯖꯤꯛꯇꯤ ꯍꯟꯖꯤꯜꯂꯛꯈ꯭ꯔꯕꯣ ꯅꯪ ꯑꯗꯨ ꯈꯜꯂꯒ ꯀꯔꯤ ꯗꯔꯀꯥꯔ ꯂꯩꯒꯦꯔꯣꯅꯦ
ꯑꯗꯨꯝ ꯅꯨꯡꯉꯥꯏꯗꯕꯩ ꯍꯥꯏꯕꯅꯤꯗ
ꯑꯦ
ꯍꯧꯔꯛꯄꯗꯤ ꯅꯪ ꯅꯠꯇ꯭ꯔꯣ ꯍꯧꯖꯤꯛ ꯍꯧꯔꯛꯄꯗꯨꯗꯤ ꯏꯕꯥꯅꯤꯒꯤ ꯋꯥꯔꯤꯒ ꯃꯥꯟꯅꯩ ꯍꯥꯏꯕꯗꯨꯗꯤ
ꯃꯥꯅꯦ ꯃꯥꯅꯦ ꯑꯗꯨꯅꯦ ꯑꯗꯨ ꯍꯨꯖꯤꯛꯇꯤ ꯄꯨꯟꯈ꯭ꯔꯝꯅꯤꯅ ꯀꯩꯅꯣ ꯇꯧꯈ꯭ꯔꯝꯅꯤꯅ ꯀꯔꯤ ꯋꯥꯔꯧꯅꯤꯉꯥꯏ ꯂꯩꯕ꯭ꯔꯣ ꯅꯪꯅ ꯄꯥꯝꯖꯕ ꯃꯤꯗꯣ ꯐꯪꯉꯦ
ꯀꯅꯥ
ꯅꯪꯅ ꯄꯥꯝꯖ ꯅꯪꯅ ꯄꯥꯝꯃꯦ ꯍꯥꯏꯕ ꯃꯤꯗꯣ ꯐꯪꯈ꯭ꯔꯅꯦ ꯑꯗꯣ
ꯍꯣꯏꯗ ꯅꯪꯁꯨ ꯐꯪꯉꯝꯅꯤꯅ
ꯍꯣꯏ ꯍꯣꯏ ꯍꯣꯏ ꯑꯦ ꯐꯪꯗ꯭ꯔꯤꯌꯦ ꯐꯒꯤ ꯇꯧꯅꯦ
ꯏꯁ ꯐꯪꯂꯝꯅꯤ
ꯐꯪꯇꯦ ꯐꯪꯗꯦ
ꯑꯩ ꯑꯩ ꯇꯥꯔꯒ ꯅꯨꯡꯉꯥꯏꯔꯣꯏꯗ꯭ꯔꯥ ꯍꯥꯏꯅ ꯈꯟꯕꯒꯤ ꯅꯪꯅ ꯐꯪꯗ꯭ꯔꯤꯅ ꯍꯥꯏꯕ ꯋꯥꯅꯦꯕꯀꯣ
ꯑꯩ ꯐꯪꯗꯦ ꯁꯣꯝꯗ ꯊꯕꯛ ꯀꯟꯅ ꯆꯤꯡꯂꯤ ꯑꯃꯨꯛꯈꯛ ꯀꯦꯞꯇꯦꯟ ꯅꯧꯅ ꯄꯨꯔꯛꯄꯒꯤ
ꯑꯣ ꯑꯩꯈꯣꯏ ꯅꯪꯒꯤ ꯄꯨꯟꯁꯤ ꯀꯦꯞꯇꯦꯟ ꯑꯗꯨꯝ ꯄꯨꯔꯒ ꯂꯩꯒꯔꯣ ꯄꯥꯈꯪ ꯁꯥꯥꯔꯤ ꯑꯣꯏꯗ꯭ꯔꯤꯉꯩ ꯑꯣꯏꯗ꯭ꯔꯤ ꯐꯥꯎ
ꯀꯦꯞꯇꯦꯟ ꯌꯥꯝ ꯄꯨꯅꯤꯡꯕ
ꯄꯨꯅꯤꯃꯤ ꯅꯠꯇ꯭ꯔꯣ ꯅꯪ ꯄꯨꯕꯗꯣ
ꯀꯦꯞꯇꯦꯟ ꯌꯥꯝ ꯄꯨꯅꯤꯡꯕꯒꯤ
ꯀ꯭ꯂꯥꯁꯇ ꯀ꯭ꯂꯥꯁꯇ ꯀꯦꯞꯇꯦꯟ ꯄꯨꯅꯤꯡ ꯃꯤ ꯂꯦꯞꯈꯠꯂꯣ ꯕꯣꯂꯦꯟꯇꯤꯌꯔ ꯑꯣꯏꯅ ꯍꯥꯏꯗꯅ
ꯍꯣꯏ ꯍꯣꯏ ꯍꯣꯏ ꯍꯣꯏ ꯑꯗꯨ ꯀꯩꯀꯩ ꯍꯣꯠꯅꯔꯤꯒꯦ ꯍꯟꯗꯛꯇꯤ
ꯅꯪꯒꯤ ꯊꯃꯣꯏ ꯂꯝꯕꯤ ꯌꯧꯅꯕ ꯀꯟꯅ ꯍꯣꯠꯅꯔꯤꯌꯦ
ꯑꯣ ꯑꯁꯥ ꯑꯁꯥ ꯑꯁꯥ ꯇꯧꯕ ꯑꯗꯨꯝ ꯀꯜꯂꯣ ꯀꯩꯅꯣ ꯑꯗꯨꯗꯤ
ꯍꯣꯏ ꯍꯣꯏ
ꯄꯔꯅꯥꯗ ꯂꯩꯔꯦꯗꯅ
ꯐꯒꯤ ꯇꯧꯕꯅꯤꯗ ꯂꯥꯏꯔꯤꯛ ꯂꯥꯏꯔꯤꯛ ꯑꯗꯨꯝ ꯇꯝꯂꯤꯌꯦ
ꯑꯠꯁꯥ ꯂꯥꯏꯔꯤꯛ ꯇꯝꯂꯤꯕ꯭ꯔꯥ ꯑꯩꯗꯤ ꯑꯠꯁꯥ ꯑꯗꯨꯗꯤ ꯅꯣꯏꯁꯦ ꯂꯥꯏꯔꯤꯛ ꯄꯥꯔꯤꯕ ꯑꯣꯏꯔꯦ ꯑꯃꯨꯛꯀ
ꯄꯥ ꯄꯥꯗꯦꯗ
ꯎꯝ
ꯅꯪꯗꯤ
ꯑꯩꯗꯤ ꯂꯥꯏꯔꯤꯛꯇꯤ ꯄꯥꯕ ꯂꯣꯏꯔꯦ
ꯑꯗꯣ ꯀꯩ ꯀꯩ ꯇꯧꯔꯤꯅꯣ ꯍꯥꯏꯗꯤ ꯀꯔꯤ ꯍꯣꯠꯅꯔꯤꯅꯣꯕ
ꯑꯩꯁꯤ ꯄꯨꯖꯥ ꯃꯆꯥ ꯑꯃ ꯇꯧꯔꯤꯌꯦ
ꯑꯣ ꯑꯗꯨꯗꯤ ꯑꯩꯅ ꯍꯥꯏꯕꯁꯤꯡꯁꯤꯗꯤ ꯁꯣꯏꯈ꯭ꯔꯦꯅꯦ
ꯀ꯭ꯔꯤ ꯀ꯭ꯔꯤꯔꯣ ꯀꯔꯝ ꯁꯣꯏꯗꯦ ꯁꯣꯏꯗꯦ
ꯑꯩꯒꯤ ꯋꯥꯍꯩꯗ ꯅꯪ ꯀꯩꯅꯣꯝꯃ ꯈꯜꯂꯝꯅꯦꯕ ꯑꯁ ꯃꯤ ꯎꯁꯤꯠꯇꯦꯍꯦ ꯍꯥꯏꯅ
ꯌꯥꯔꯦꯍꯦ ꯑꯗꯨꯒꯨꯝꯕ ꯂꯩꯇꯦ
ꯀꯣ ꯑꯁꯤ ꯑꯗꯨꯝ ꯋꯥꯔꯤꯅꯤꯕ ꯀꯣ
ꯍꯣꯏ ꯍꯣꯏ ꯍꯣꯏ ꯑꯩꯗꯤ ꯑꯥ ꯉꯁꯤ ꯑꯉꯥꯡꯁꯤꯡ ꯂꯣꯏꯅ ꯍꯟꯈꯤꯕꯀꯣ
ꯍꯥꯥ
ꯑꯉꯥꯡꯁꯤꯡꯗꯨ ꯌꯥ ꯂꯣꯏꯅ ꯍꯟꯈ꯭ꯔꯕ ꯉꯁꯤ ꯑꯥ ꯍꯣꯁꯇꯦꯜꯗꯒꯤꯀꯣ
ꯍꯣꯏ
ꯑꯗꯨꯒꯤ ꯉꯁꯤ ꯉꯁꯤ ꯅꯨꯡꯊꯤꯟ ꯍꯣꯔꯦꯟ ꯑ ꯅꯨꯡꯊꯤꯟ ꯍꯣꯏ ꯄꯨꯡ ꯑꯃꯅꯤꯗꯒꯤ ꯐ꯭ꯔꯤ ꯇꯥꯏꯝ ꯐꯪꯕ ꯌꯥꯏ ꯑꯗꯨꯝ ꯇꯥꯏꯝ ꯄꯥꯁ
ꯑꯥ ꯑꯍꯥꯟꯕꯔꯣ ꯉꯁꯤꯅ ꯐꯥꯔꯁ ꯇꯥꯏꯝꯔꯣ
ꯑꯦ ꯅꯠꯇꯦ ꯐꯥꯔꯁ ꯇꯥꯏꯝꯗꯤ ꯅꯠꯇꯦ ꯅꯥꯍꯟꯁꯨ ꯑꯗꯨꯝ ꯃꯔꯨꯞꯁꯤꯡꯒ ꯇꯧꯏ ꯅꯨꯄꯤ ꯊꯦꯡꯅꯕꯗꯤ ꯑꯍꯟꯕꯅꯦ ꯁꯤꯅ
ꯌꯥꯏꯍꯦ ꯅꯪꯁꯨ
ꯎꯝ
ꯑꯩ ꯑꯩꯗꯤ ꯑꯩꯗꯤ ꯑꯩꯗꯤ ꯌꯥꯝ ꯐꯥꯕꯅꯤꯀꯣ ꯅꯨꯄꯤ ꯑꯇꯣꯞꯄꯗꯤ ꯅꯨꯄꯤ ꯑꯇꯣꯞꯄꯗꯤ ꯑꯁꯨꯃꯥꯏꯅ ꯉꯥꯡꯕꯤꯔꯣꯏ ꯅꯪꯕꯨ
ꯎꯝ
ꯐꯥꯒꯤ ꯇꯧꯕꯅꯤꯗ ꯐꯥꯒꯤꯅꯦ
ꯌꯥꯏ ꯌꯥꯏ ꯐꯥꯕꯁꯨ ꯇꯧꯁꯦ
ꯎꯝ ꯐꯥꯒꯤ ꯇꯧꯕꯅ ꯐꯩ ꯁꯤꯗꯤꯀꯣ ꯌꯥꯝ ꯕꯣꯔꯤꯡ ꯆꯨꯔꯒ ꯂꯩꯕ ꯁꯔꯨꯛ ꯑꯩꯅꯀꯣ ꯅꯣꯛꯅꯤꯡꯕ ꯑꯃ ꯍꯥꯏꯕꯤꯒꯦꯔꯥ
ꯍꯣꯏ
ꯁꯤꯗ ꯀꯩꯅꯣ ꯑꯁꯨꯃꯥꯏꯅ ꯋꯥꯔꯤ ꯁꯅꯥꯔꯒ ꯑꯣꯐꯂꯥꯏꯟꯗ ꯑꯗꯨꯝ ꯇꯧꯔꯛꯄ ꯅꯨꯄꯥ ꯑꯃꯅꯒꯣ
ꯍꯣꯏ
ꯑꯗꯨꯒꯤ ꯑꯩꯅ ꯇꯥꯁꯛ ꯍꯦꯛ ꯇꯥꯁꯛ ꯍꯦꯛ ꯂꯣꯏꯔꯗꯤ ꯑꯩ ꯅꯪꯕꯨ ꯕ꯭ꯂꯣꯛ ꯊꯝꯃꯅꯤ ꯑꯗꯨꯃꯥꯏꯅ ꯇꯧꯔꯛꯀꯅꯨ ꯑꯩꯅ ꯍꯥꯏꯕꯀꯣ ꯑꯗꯨꯒ ꯃꯥꯅ ꯇꯧꯒꯅꯨꯗ ꯍꯥꯏꯅ ꯍꯥꯏꯕꯤ ꯑꯦ ꯅꯪ ꯅꯣꯏꯅꯕꯨ ꯑꯩꯈꯣꯏ ꯃꯤꯠꯇ ꯁꯤ ꯀꯟꯅ ꯊꯦꯡꯅꯕ ꯃꯤꯁꯤꯡꯗꯤ